ꯍꯜꯂꯣ
ꯑꯧ
ꯕꫭꯜ ꯌꯦꯡꯕ꯭ꯔꫭ
ꯌꯦꯡꯉꯦ ꯕ꯭ꯔꯦꯛ ꯊꯣꯛꯑꯦ
ꯑꯔꯖꯦꯟꯇꯤꯅꯥꯔꯣ
ꯅꯠꯇꯦ ꯑꯈꫭꯏꯗꯤ ꯏꯖꯤꯞ ꯏꯖꯤꯞ ꯏꯖꯤꯞ ꯑꯈꯣꯏꯗꯤ ꯍꯥꯥ ꯑꯩ ꯑꯔꯖꯦꯟꯇꯤꯅꯥ ꯄꯥꯝꯗꯦ
ꯑꯩꯖꯨ ꯄꯥꯝꯗꯦ ꯏꯖꯤꯞꯅꯦ ꯑꯩꯁꯨ
ꯎꯝ ꯑꯩꯁꯨ ꯏꯖꯤꯞꯅꯦ
ꯎꯝ ꯄꫭꯁꯨ ꯄꫭꯅꯤ ꯏꯖꯤꯞ ꯅꯣꯛꯄꯨ ꯅꯣꯛꯅꯤꯡꯉꯤꯗ ꯌꯦꯡꯉꯦ ꯑꯣ
ꯑꯣ
ꯆꯥꯛꯇꯤ ꯆꯥꯔꯕꯣ
ꯆꯥꯔꯦ ꯆꯥꯛꯁꯤ ꯉꯁꯤꯗꯤ ꯏꯖꯤꯞꯅ ꯉꯝꯒꯅꯤ ꯈꯟꯗꯅ ꯍꯤꯟꯖꯥꯡꯒ ꯑꯍꯥꯎꯕ ꯆꯥꯊꯣꯛꯑꯒ ꯄꯨꯛ ꯊꯟꯅ ꯄꯦꯟꯅ ꯌꯦꯡꯉꯤꯅꯤ
ꯈꯣꯏꯖꯨ ꯆꯥꯊꯣꯛꯑꯦ ꯈꯪꯗꯦ ꯏꯖꯤꯞꯁꯦ ꯃꯣꯏ ꯑꯈꯣꯏꯒꯤ ꯈꯨꯕꯤꯒꯗꯥꯎꯅꯦ
ꯃꯥꯅꯤ ꯀꯔꯤꯒꯥ
ꯈꯨ ꯑꯥ
ꯍꯥꯎꯋꯦꯅꯦ
ꯍꯥꯎꯋꯦ ꯍꯥꯎꯋꯦ ꯆꯥꯃꯟꯕꯒꯤ ꯍꯥꯎꯋꯦ
ꯆꯥꯃꯟꯕꯒꯤ ꯃꯍꯥꯎ ꯀꯩꯀꯩ ꯃꯍꯥꯎꯅ ꯌꯥꯝ ꯊꯂꯛꯈ꯭ꯔꯦ ꯑꯗꯨꯏꯗꯤ
ꯍꯣꯁꯇꯦꯜꯗꯒꯨꯝꯕ ꯂꯩꯕꯩꯔꯣ
ꯑꯥ ꯔꯦꯟ ꯒꯨꯝꯕ ꯂꯩꯋꯣ
ꯑꯣ ꯑꯩꯗꯤ ꯍꯋꯥꯏ ꯊꯣꯡꯉꯒ ꯀꯣꯕꯤꯗꯣ ꯁꯥꯠ ꯇꯧꯊꯣꯛꯑ ꯌꯥꯗ꯭ꯔꯣ
ꯑꯁ ꯕꯤꯠ ꯂꯩꯇꯦ ꯑꯗꯨ ꯍꯥꯢꯔꯒ ꯆꯥꯅꯤꯡꯗꯦ ꯑꯈꯣꯏꯗꯤ ꯑꯈꯣꯢꯗꯤ ꯃꯍꯤ ꯆꯥꯗ꯭ꯔꯁꯨ ꯆꯥꯕ ꯍꯩꯇꯕ ꯑꯗꯨꯒꯤ
ꯎꯝ ꯗꯥꯜ ꯆꯝꯐꯨꯠ ꯇꯧꯗꯧꯔꯤꯁꯤꯗꯤ
ꯑꯅꯤ ꯑꯍꯨꯝ ꯃꯊꯦꯜ ꯌꯥꯝꯕꯗꯣ ꯑꯗꯨ ꯇꯜꯂꯕ ꯑꯗꯨꯒꯤ ꯇꯨ ꯏꯟ ꯋꯥꯟ ꯇꯧꯕ
ꯐꯩ ꯑꯗꯨꯁꯨ ꯀꯣꯛ ꯌꯥꯏ
ꯇꯜꯂꯗꯤ ꯑꯗꯨ ꯉꯥꯛꯇꯅꯤ ꯀꯣꯛ ꯁꯥꯟꯅꯔꯤꯕ
ꯇꯟꯕꯒꯤ ꯅꯠꯇꯦꯗꯥ ꯆꯥꯗꯕꯒꯤꯅꯦ ꯆꯥꯗꯕꯒꯤ ꯇꯧꯕꯅꯦ ꯑꯈꯣꯏꯗꯤ ꯃꯍꯤ ꯌꯥꯎꯗ ꯆꯥꯕ ꯍꯩꯇꯦ ꯍꯥ
ꯑꯩꯖꯨ ꯃꯍꯤ ꯃꯍꯤ ꯌꯥꯎ꯭ꯔꯗꯤ ꯑꯩꯖꯨ ꯌꯣꯠꯄ ꯉꯝꯗꯦ ꯆꯒꯪꯒ ꯆꯥꯕ ꯍꯩ ꯁꯨꯛꯍꯩ ꯍꯩꯅꯗꯦ
ꯎꯝ ꯑꯩꯖꯦ ꯃꯍꯤ ꯂꯩꯇ꯭ꯔꯒꯗꯤ ꯊꯨꯝꯒ ꯏꯁꯤꯡꯒ ꯇꯣꯠꯂ ꯆꯥꯕ
ꯑꯁ ꯑꯩꯗꯤ ꯊꯨꯝ ꯆꯥꯗꯦ ꯏꯁꯤꯡ ꯈꯛꯇꯅꯦ
ꯑꯗꯨꯅ ꯑꯗꯨꯒ ꯗꯦꯂꯤ ꯅ꯭ꯌꯨꯒꯤ ꯑꯥ ꯄꯥꯎꯗꯔꯒꯨꯝꯕꯗꯣ ꯑꯗꯨꯒꯁꯨ ꯆꯥꯏ ꯍꯥꯎꯕꯅꯤ ꯑꯗꯨꯗꯤ
ꯖꯤ ꯆꯥꯅꯤꯡꯗꯦ ꯑꯩꯗꯤ
ꯍꯥꯎꯕꯅꯦꯍꯦ ꯑꯁ ꯅꯪ ꯈꯪꯗꯕꯩꯅꯤ
ꯍꯩꯅꯗꯦ
ꯑꯃꯔꯛ ꯏꯁ ꯏꯁ ꯢꯁ ꯢꯁ ꯑꯉꯥꯡ ꯃꯅꯝ ꯅꯝꯂ ꯑꯁ ꯂꯣꯏꯔꯦꯍꯦ ꯑꯈꯣꯏꯗꯤ ꯁꯨꯛꯅꯝ ꯅꯝꯗꯦꯍꯦ
ꯎꯝ ꯑꯩ ꯆꯥꯅꯤꯡꯗꯦ ꯑꯩꯗꯤ
ꯑꯣ ꯑꯃꯔꯛ ꯆꯥꯔꯗꯤ ꯈꯪꯅꯤ ꯃꯍꯥꯎꯗꯣ
ꯃꯤꯗꯤ ꯂꯐꯣꯏꯒ ꯀꯩꯒꯥ ꯇꯣꯠꯂ ꯆꯥꯗ꯭ꯔꯥ ꯑꯩ ꯁꯨꯡ ꯍꯩ ꯍꯩꯅꯗꯦ ꯆꯨꯍꯤꯒ ꯇꯣꯠꯂ ꯆꯥꯕꯗꯣ ꯁꯨꯡ ꯍꯩ ꯍꯩꯅꯗꯦ ꯑꯩꯗꯤ
ꯍꯥꯎꯗꯤ ꯍꯥꯎꯕꯅꯤ ꯑꯗꯣ ꯑꯁ ꯈꯪꯗꯦ ꯕꯣꯜꯒꯤꯁꯦ ꯑꯁ ꯈꯪꯗꯦ ꯏꯖꯤꯞꯁꯦ ꯁꯦꯀꯦꯟ ꯍꯥꯞ ꯆꯪꯕ ꯃꯇꯝꯗ ꯑꯁ ꯑꯃꯨꯛ ꯑꯥꯔꯖꯦꯟꯇꯤ ꯆꯜꯂꯗꯤ ꯑꯥꯔꯖꯦꯟꯇꯤꯅꯥ ꯆꯥꯟꯗꯤ ꯆꯟꯒꯗꯕ ꯃꯥꯜꯂꯦ ꯃꯣꯏꯁꯦ
ꯑꯃꯗꯤ ꯆꯟꯗꯧ ꯃꯥꯜꯂꯦ ꯎꯝ ꯑꯃꯗꯤ ꯅꯝꯗꯅ ꯆꯟꯗꯧ ꯃꯥꯜꯂꯦ
ꯆꯟꯒꯅꯤ ꯆꯟꯕꯕꯨꯗꯤ ꯈꯪꯗꯦ ꯃꯣꯏ ꯏꯇꯦꯛ ꯈꯨꯠꯇꯧ ꯏꯖꯤꯞꯁꯦ ꯃꯣꯏ ꯈꯨꯠꯁꯅꯥꯁꯦ ꯗꯤꯐꯦꯟ ꯈꯛ ꯇꯧ ꯂꯩꯔꯦ ꯃꯣꯏꯗꯣ
ꯍꯣꯏ
ꯁꯦꯀꯦꯟ ꯍꯥꯞꯁꯨ ꯑꯗꯨꯃꯥꯏꯅ ꯗꯤꯐꯦꯟ ꯇꯧ ꯉꯝꯘꯤ ꯉꯝꯃꯦ ꯃꯣꯏ
ꯉꯝꯒꯅꯤ ꯉꯝꯒꯅꯤ ꯏꯖꯤꯞ ꯉꯝꯒꯅꯤ
ꯀꯤꯞꯄꯔꯗꯨꯁꯨ ꯀꯤꯞꯞꯔ ꯀꯤꯞꯄꯔꯗꯨꯁꯨ ꯅꯩꯌꯦꯅꯦ ꯃꯣꯏ ꯏꯖꯤꯞ ꯇꯣ
ꯍꯣꯏ
ꯏꯊꯥ ꯊꯥꯖꯗꯅ ꯏꯊꯥ ꯊꯥꯖꯗꯅ ꯌꯥꯝ ꯍꯩꯔꯝꯃꯦ
ꯑꯗꯨꯕꯨꯗꯤ ꯅꯆꯦ ꯑꯩꯈꯣꯏꯅ ꯇꯥꯛꯄꯤ ꯇꯝꯕꯤꯕꯅꯤ ꯀꯩꯅꯣ
ꯋꯥꯎ ꯑ ꯋꯥꯎ
ꯃꯥꯅꯤꯌꯦ
ꯃꯣꯏ ꯏꯖꯤꯞ ꯀꯤꯞꯄꯔꯗꯣ ꯉꯁꯤꯗꯤ ꯀꯦ ꯀꯦ ꯕꯔꯗꯤ ꯒꯤ ꯀꯤꯞꯄꯔ ꯑꯣꯟꯈ꯭ꯔꯦ ꯑꯃꯨꯛ
ꯑꯗꯨꯁꯨ ꯐꯖꯅ ꯅꯩꯌꯦꯀꯣ
ꯅꯩꯌꯦ ꯐꯣꯔꯇꯤ ꯏꯌꯔꯁ ꯁꯨꯔꯥ ꯁꯨ ꯃꯤꯒꯤꯗꯤ ꯃꯤ ꯃꯤꯗꯤ ꯃꯥꯒꯤ ꯄꯅ ꯂꯩꯕꯒ ꯆꯞ ꯃꯅꯦ ꯃꯥꯗꯤ
ꯍꯣꯏ ꯌꯥꯝ ꯅꯨꯡꯁꯤ ꯌꯦ ꯑꯗꯨ ꯅꯨꯄꯥꯗꯨꯁꯨ
ꯎꯝ ꯑꯔꯖꯦꯟꯇꯤꯅꯗꯣ ꯈꯤꯇꯪꯗꯤ ꯉꯥꯏꯕ ꯃꯣꯏ ꯗꯥꯎ ꯌꯥꯕꯒꯤꯅꯦ ꯗꯨꯁꯨ ꯂꯥꯁ ꯃꯤꯅꯤꯠꯇꯥ ꯒꯣꯜ ꯆꯜꯂꯤꯅꯤ ꯑꯣꯜꯒꯣꯟꯅꯦ ꯃꯨꯛ ꯃꯣꯏ ꯄꯥꯔꯇꯤꯅ ꯁꯨꯖꯤꯟꯕꯩꯅꯦꯔꯣ
ꯅꯣꯏ ꯏꯖꯤꯞꯇ ꯇꯧꯕ ꯉꯥꯛꯇꯔꯣ ꯑꯥꯔꯖꯦꯟꯇꯤꯅꯥꯒ ꯐꯝꯃꯤꯟꯅꯔꯒ ꯌꯦꯡꯕꯔꯣ
ꯑꯣ ꯑꯥꯔꯖꯦꯟꯇꯤꯅꯒꯤ ꯑꯃ ꯂꯩꯌꯦ ꯁꯤꯗ ꯏꯃꯥꯟ ꯅꯕ
ꯑꯩꯈꯣꯏꯁꯨ ꯑꯥꯔꯖꯦꯟꯇꯤꯅꯥ ꯑꯩ ꯏꯊꯟꯗꯅꯤꯗ ꯏꯖꯤꯞ ꯇꯧꯕ ꯃꯣꯏ ꯃꯔꯤꯗꯤ ꯑꯥꯔꯖꯦꯟꯇꯤꯅꯅꯤ
ꯑꯣ ꯑꯩꯗꯤ ꯑꯥꯔꯖꯦꯟꯇꯤꯅꯥ ꯑꯩꯗꯤ ꯑꯥꯔꯖꯦꯟꯇꯤꯅ ꯃꯤꯒꯥ ꯌꯦꯡꯉꯤꯅꯦ ꯕꯣꯜꯁꯦ ꯑꯩꯗꯤ ꯑꯃꯨꯛ ꯏ ꯑꯃꯨꯛ ꯆꯠꯇꯧꯕꯅꯦ ꯑꯩꯗꯤ ꯕꯤꯠ ꯂꯩꯇꯦ
ꯑꯗꯨꯕꯨ ꯍꯥꯏꯖꯕ ꯋꯥꯅꯦ
ꯑꯩꯈꯣꯏꯗꯤ ꯋꯥꯜ ꯀꯥꯞꯇ ꯁꯞꯄꯣꯔꯠ ꯇꯧꯕꯁꯦ ꯁꯀꯤꯔꯥ ꯈꯛꯇꯅꯤ ꯑꯩꯗꯤ ꯁꯞꯄꯣꯔꯠ ꯇꯧꯕ
ꯋꯥꯔꯤꯗꯤ ꯀꯔꯤꯒꯤ ꯑꯗꯨꯅ
ꯁꯀꯤꯔꯥ ꯈꯛꯇꯅꯦ ꯑꯩꯈꯣꯏꯗꯤ ꯁꯀꯤꯔꯥ ꯂꯩꯕꯒꯤ ꯋꯥꯜꯀꯞ ꯌꯦꯡꯉꯤꯅꯦ ꯑꯩꯈꯣꯏꯗꯤ
ꯀꯔꯤꯒꯤꯅꯣ ꯑꯗꯨ ꯅꯨꯄꯤꯗꯨ ꯅꯪꯅ ꯁꯞꯄꯣꯔꯠ ꯇꯧꯋꯤꯗꯨꯅ ꯑꯩꯅ ꯁꯛꯀꯤꯔꯥꯁꯦ ꯁꯛꯀꯤꯔꯥ ꯃꯁꯛ ꯃꯁꯛ ꯁꯛꯀꯤꯔꯥꯁꯦ ꯃꯁꯛ ꯐꯖꯩꯅ ꯌꯦꯡꯕꯁꯦ ꯅꯍꯥꯃꯨꯛ ꯁꯥꯟꯅꯈꯤꯕꯗ ꯃꯥꯕꯨ ꯑꯃꯨꯛꯇꯪ ꯎꯠꯈꯤꯕꯗꯣ ꯑꯅꯣꯛ ꯑꯃꯨ ꯃꯁꯝꯒ ꯇꯤꯡꯍꯟꯗꯅ ꯃꯆꯥꯅꯨꯄꯤ ꯃꯆꯥꯅꯨꯄꯥꯅꯒꯅ ꯆꯨꯞꯄꯗꯣ
ꯑꯥ
ꯑꯗꯨ ꯑꯗꯨꯗ ꯈꯛꯇꯅꯦ ꯑꯩꯅ ꯁꯛꯀꯤꯔꯥ ꯐꯖꯩꯅ ꯌꯦꯡꯕꯁꯦ ꯑꯇꯩ ꯃꯇꯝꯗꯗꯤ ꯌꯦꯡꯐꯝ ꯈꯪꯗꯦ
ꯌꯥꯝ ꯐꯖꯩ ꯁꯛꯀꯤꯔꯥꯁꯦ ꯍꯥꯏꯗꯤ ꯆꯍꯤꯕꯨꯗꯤ ꯐꯣꯔꯇꯤ ꯅꯥꯏꯟ ꯁꯨꯔꯦ ꯑꯗꯨ ꯑꯣꯏꯔꯁꯨ ꯃꯥꯒꯤ ꯑꯦꯄꯤꯔꯦꯟꯁꯇꯨꯗꯤ ꯑꯁ ꯇ꯭ꯋꯦꯟꯇꯤ ꯊ꯭ꯔꯤ ꯇ꯭ꯋꯦꯟꯇꯤ ꯐꯣꯔ ꯃꯥꯜꯂꯦ
ꯎꯝ ꯌꯥꯝ ꯐꯖꯩ ꯑꯗꯨ ꯑꯗꯨ ꯅꯨꯃꯤꯠꯇ ꯈꯛꯇꯅꯦ ꯐꯖꯩꯅ ꯌꯦꯡꯉꯤꯁꯦ ꯑꯇꯩ ꯃꯇꯝꯗꯗꯤ ꯑꯩ ꯌꯦꯡꯐꯝ ꯈꯪꯗꯦꯕ
ꯁꯛꯀꯤꯔꯥꯗꯨꯗꯤ ꯑꯦꯚ꯭ꯔꯤ ꯑꯥꯔꯖꯦꯟꯇꯤꯅꯥ ꯃꯦꯠꯁ ꯂꯥꯛꯄꯅꯦ ꯃꯥꯗꯤ
ꯎꯝ ꯉꯁꯤꯗꯤ ꯎꯠꯇꯕ꯭ꯔ ꯀꯩꯅꯣꯝ ꯇꯧꯋꯤꯀꯣ
ꯈꯪꯗꯦ ꯍꯧꯔꯦꯟ ꯎꯠꯀꯗ꯭ꯔ ꯅꯥꯍꯥꯟꯁꯨ ꯂꯥꯛꯄꯅꯦ ꯕꯣꯖꯤꯟꯍꯥ ꯑꯦ ꯀꯩꯅꯣꯒ ꯁꯥꯟꯅꯕꯗꯣ ꯀꯦꯕ ꯕꯔꯗꯦ ꯒ
ꯑꯩꯗꯤ ꯃꯣꯏꯒꯤ ꯇꯤꯝꯗꯨꯗꯤ ꯑꯩꯗꯤ ꯌꯦꯡꯍꯧꯗ꯭ꯔꯦ ꯑꯈꯣꯏ ꯁꯤꯗꯗꯤ ꯀꯩꯅꯣꯗ ꯀꯝꯃ꯭ꯌꯨꯅꯤꯇꯤ ꯍꯣꯜꯗ ꯌꯦꯡꯍꯧꯔꯤꯌꯦ ꯃꯌꯥꯝꯃ
ꯑꫭ‌ ꯑꯩꯁꯨ ꯌꯦꯡꯗꯤ ꯌꯦꯡꯅꯤꯕꯅꯦꯕꯨ ꯗꯤꯕꯦꯠ ꯇꯧꯕ ꯉꯝꯗꯕꯀꯣ ꯃꯣꯏ ꯗꯤꯕꯦꯠ ꯇꯧꯕꯗꯣ ꯇꯥꯅꯤꯡꯗꯕ ꯕꯤꯠ ꯂꯩꯇꯕ ꯑꯗꯨꯒꯤ ꯑꯗꯨ ꯑꯣꯏꯔꯁꯨ ꯗꯤ ꯗꯤꯕꯦꯠ ꯗꯤꯕꯦꯠ ꯇꯧꯕꯗ ꯕꯣꯜ ꯁꯥꯟꯅꯕꯒꯨꯝꯕ ꯃꯤꯅ ꯇꯧꯔꯗꯤ ꯐꯩ ꯁꯨꯛꯁꯅꯥ ꯁꯥꯟꯅꯗꯕ ꯄꯣꯞ ꯚꯤꯗꯤꯑꯣ ꯈꯛꯇ ꯌꯦꯡ ꯌꯦꯡꯉꯒ ꯇꯧꯕꯁꯤꯡꯗꯣ ꯃꯆꯤꯟ ꯃꯆꯤꯟ ꯌꯥꯝ ꯀꯟꯒꯅꯤ ꯑꯃꯨꯛ ꯈꯣꯏꯗꯤ ꯀꯩ ꯍꯥꯏꯁꯤꯔ ꯗꯨꯝ ꯀꯩ ꯍꯥꯏ ꯍꯩꯏꯅꯈ꯭ꯔꯦꯕ ꯑꯗꯨꯒꯤ ꯑꯩꯈꯣꯏꯗꯤ ꯗꯔꯀꯥꯔ ꯇꯥꯗꯦ
ꯎꯝ
ꯑꯗꯨꯝ ꯊꯧꯁꯥꯗꯅ ꯂꯩꯔꯅꯤ ꯑꯈꯣꯏꯗꯤ ꯃꯣꯏꯅ ꯉꯥꯡꯂꯁꯨ ꯇꯨꯃꯤꯟꯅ ꯂꯩꯕꯅꯦ ꯑꯈꯣꯏꯗꯤ
ꯅꯣꯏꯖꯦ ꯀꯩ ꯀꯥꯟꯅꯕ ꯁꯤꯒꯨꯝꯕ ꯗꯤꯕꯦꯠ ꯇꯧꯔꯒ ꯄꯩꯁꯥ ꯐꯪꯉꯗꯤ ꯐꯕ
ꯃꯥꯅꯦ ꯃꯣꯏꯅꯖꯨ ꯈꯪꯕꯤꯗꯕꯖꯨ ꯅꯠꯇꯞꯗꯣ
ꯑꯗꯨꯅꯦ
ꯏꯁꯥ ꯏꯊꯟꯇ ꯁꯥꯎꯅꯤꯡꯉ ꯑꯗꯨꯝ ꯇꯣꯛꯆꯅꯦꯕ
ꯎꯝ
ꯑꯩꯗꯤ ꯁꯒꯣꯇ ꯇꯧꯗꯦ ꯍꯣꯏ ꯌꯥꯝ ꯌꯦꯠꯅ ꯍꯧꯔꯤꯌꯦ
ꯐꯣꯔ ꯑꯦꯛꯖꯥꯝꯄꯜ ꯉꯁꯤ ꯑꯔꯖꯦꯟꯇꯤꯅꯥ ꯁꯤꯔꯣ ꯂꯣꯏꯔꯅꯤ ꯃꯦꯗꯤꯌꯥꯗ
ꯎꯝ ꯃꯥ ꯈꯛꯇ ꯉꯥꯏꯔꯦ ꯅꯠꯇ꯭ꯔꯣ
ꯑꫭ
ꯒꯣꯠꯇ ꯃꯥ ꯈꯛꯇ ꯉꯥꯏꯔꯦꯅꯦ ꯑꫭꯡꯂꯤ ꯋꯥꯟ ꯒꯣꯠ ꯂꯦꯞ
ꯃꯥꯗꯤ ꯃꯤꯅꯤ ꯑꯣꯏꯔꯝꯅꯤ ꯃꯤꯅꯤ ꯒꫭꯠ
ꯎꯝ ꯑꯦꯁ ꯑꯔꯖꯦꯟꯇꯤꯅꯥꯒꯤ ꯐꯦꯟ ꯃꯃꯥꯡꯗꯒ ꯑꯥ ꯃꯤꯅꯤ ꯒꯣꯠ ꯍꯥꯏꯔꯨꯔꯒꯗꯤ
ꯃꯤꯅꯤꯒꯣꯠꯅꯦ ꯍꯧꯖꯤꯛ ꯑꯃꯨꯛ ꯐꯨꯆꯔ ꯒꯣꯠ ꯂꯩꯔꯦ ꯑꯝꯄꯦ ꯂꯩꯔꯦ ꯐꯤꯆꯔ ꯒꯣꯠ
ꯁꯞꯄꯣꯇꯔꯁꯤꯡꯅꯗꯤ ꯌꯥꯔꯣꯏꯅꯦ ꯌꯥꯅꯤꯡꯉꯣꯏꯅꯦ
ꯈꯪꯗ꯭ꯔꯦ ꯈꯪꯗ꯭ꯔꯦ
ꯔꯤꯐ꯭ꯔꯦꯁꯃꯦꯟꯒ ꯍꯥꯞꯇ꯭ꯔꯣ ꯅꯣꯏꯗꯤ ꯔꯤꯐ꯭ꯔꯦꯁꯃꯦꯟ ꯀꯩꯀꯥ ꯍꯥꯞꯇꯔꯣ
ꯔꯤꯐ꯭ꯔꯦꯁꯃꯦꯟ ꯀꯩꯅꯣꯒꯤꯔꯣ ꯕꯣꯜ ꯕꯣꯜ ꯌꯦꯡꯅꯤꯉꯥꯏꯒꯤꯔꯣ ꯀꯩꯒꯤꯔꯣ ꯔꯤꯐ꯭ꯔꯦꯁꯃꯦꯟꯕꯣ ꯅꯨꯄꯤꯁꯨ ꯅꯠꯇꯦ ꯑꯉꯥꯡ ꯃꯆꯥꯁꯨ ꯅꯠꯇꯦ ꯑꯩꯈꯣꯏꯗꯤ
ꯨ ꯑꯗꯨ ꯑꯣꯏꯔꯒꯁꯨ ꯃꯇꯝ ꯂꯦꯜꯂꯒ ꯑꯗꯨꯝ ꯅꯨꯡꯉꯥꯏꯔꯤꯗꯅ
ꯑꯩꯈꯣꯏꯗꯤꯦ ꯅꯨꯄꯥꯅꯦ ꯁꯣꯠꯀꯠꯅꯦ ꯈꯣꯏꯗꯤ
ꯑꯍꯥ
ꯅꯪ ꯀꯤꯌꯥ
ꯕ꯭ꯔꯦꯛꯇ ꯀꯔꯤ ꯇꯧꯔ ꯂꯩ ꯑꯗꯨꯗꯤ ꯃꯥ ꯃꯥꯏ ꯐꯣꯟ ꯃꯦꯠꯅꯔꯒ ꯒꯦꯝ
ꯑꯣ ꯕ꯭ꯔꯦꯛꯇ ꯋꯥꯆꯦꯞꯇ ꯗꯤꯕꯦꯠ ꯇꯧꯅꯕ ꯑꯗꯨꯒꯤ ꯒ꯭ꯔꯨꯞꯇ ꯆꯪꯔꯒ ꯗꯤꯕꯦꯠ ꯇꯧꯅꯕ
ꯍꯤ ꯍꯤ
ꯁꯧꯍꯜꯂꯤꯅꯤ ꯏꯁꯥ ꯏꯇꯣꯝꯇ ꯑꯩꯗꯤ ꯇꯥꯅꯤꯡꯗꯦ ꯑꯗꯨ ꯑꯗꯥꯥꯗꯤ ꯌꯥꯝ ꯊꯤ ꯑ ꯀꯔꯤ ꯔꯣꯅꯥꯜꯗꯣꯁꯨ ꯌꯥꯝ
ꯅꯣꯏ ꯑꯁꯦꯡꯕꯗꯤ ꯐꯦꯟꯁꯤꯅꯦꯕ ꯃꯦꯁꯤ ꯁꯤꯕꯨꯗꯤ ꯃꯤꯁꯤꯗꯤ ꯄꯥꯝꯃꯦꯕ ꯐꯦꯟꯁꯤꯡ ꯉꯥꯛꯇꯅꯦꯕ ꯔꯣꯅꯥꯜꯗꯣꯒꯤꯁꯨ ꯆꯞ ꯃꯥꯟꯅꯩ ꯐꯦꯟꯁꯤꯡꯅꯅꯦꯕ ꯐꯦꯟꯁꯤꯡꯗꯨꯅꯦ ꯃꯣꯏ ꯃꯁꯦꯟ ꯗꯥ ꯀꯩ ꯍꯥꯏꯁꯤꯔꯥ ꯈꯠꯅꯕ ꯊꯣꯛꯍꯜꯂꯤꯁꯦ ꯍꯣꯏꯔꯣꯡꯗ ꯀꯩ ꯀꯥꯟꯅꯕꯗ ꯑꯩ ꯑꯦ ꯑꯥꯏꯒꯤ ꯃꯇꯝꯅꯤꯅ ꯌꯥꯝ ꯆꯥꯎꯈꯠꯂꯦ ꯍꯧꯖꯤꯛꯇꯤ ꯀꯩꯅꯣ ꯍꯥꯏꯔꯣꯏꯗꯕ ꯋꯥꯍꯩꯁꯨ ꯁꯦꯝꯂꯒ ꯃꯣꯏꯅ ꯑꯃꯨꯛ ꯊꯥꯔꯥ ꯊꯥꯒꯠꯂꯛꯀꯅꯤ ꯃꯦꯗꯤ ꯌꯥꯔꯛꯂꯒ ꯑꯄꯪꯕ ꯃꯤꯁꯤꯅ ꯑꯃꯨꯛ ꯊꯥꯖꯥꯒꯅꯤ ꯑꯗꯨꯒ ꯏꯁꯄꯦꯞ ꯇꯧꯔꯅꯤ ꯑꯃꯨꯛ ꯕꯦꯔꯥꯅꯤꯅꯦ ꯍꯧꯖꯤꯛ ꯀꯥꯟꯁꯦ ꯍꯧꯖꯤꯛ ꯀꯥꯟꯁꯦ ꯅꯦꯔꯦꯁꯟꯁꯦ ꯌꯥꯗ꯭ꯔꯦꯅꯦ
ꯌꯥꯗ꯭ꯔꯦ ꯀꯩꯗꯧꯁꯤꯒꯦ
ꯈꯪꯉꯦꯗ ꯋꯥꯔꯜ ꯀꯄꯇꯤ ꯐ꯭ꯔꯥꯟꯁ ꯂꯧꯅꯤ ꯂꯣꯏꯔꯦ ꯍꯦ
ꯑꯗꯨꯁꯨ ꯑꯃꯨꯛ ꯄꯣꯛꯗꯅꯀꯣ ꯃꯊꯪꯗ ꯐ꯭ꯔꯥꯟꯁꯀ ꯀꯔꯤꯒ ꯄꯥꯟꯅꯒꯅꯤ
ꯃꯣꯔꯣꯛꯀꯣꯒ ꯀ꯭ꯋꯥꯇꯔ ꯐꯥꯏꯅꯦꯜꯗ ꯑꯗꯨ ꯑꯗꯨꯒꯤ ꯃꯦꯠꯁꯇꯤ ꯃꯩ ꯇꯥꯅꯤ
ꯃꯣꯔ ꯀꯣꯁꯨ ꯂꯤꯡꯕ꯭ꯔꯣ
ꯂꯤꯡꯕꯅꯦ
ꯑꯝꯇꯁꯨ ꯌꯦꯡꯗꯔꯤ ꯑꯩꯗꯤ
ꯂꯥꯁ ꯌꯌꯥꯔ ꯃꯣꯏ ꯁꯤꯡꯃꯤ ꯐꯥꯏꯅꯦꯜꯌꯥꯐꯥꯎ ꯀꯥꯔꯝꯕꯅꯦ ꯃꯣꯏꯗꯣ
ꯑꯝ
ꯂꯥꯁ ꯂꯥꯁ ꯋꯥꯔ ꯀꯞꯇꯣ
ꯑꯥ
ꯁꯤꯃꯤꯐꯥꯎ ꯀꯥꯔꯝꯃꯦ ꯁꯦꯃꯤꯐꯥꯏꯅꯦꯜꯗ ꯐ꯭ꯔꯥꯟꯁꯀ ꯄꯥꯟꯅꯕꯅꯦ ꯃꯣꯏꯗꯣ
ꯎꯝ
ꯉꯝꯗꯦ ꯒꯣꯜ ꯇꯨ ꯖꯤꯔꯣꯗ ꯀꯥꯕꯅꯦ ꯐ꯭ꯔꯥꯟꯁꯅ ꯈꯪꯗꯦ ꯍꯟꯗꯛ ꯀꯝꯃꯥꯏ ꯇꯧꯒꯗ꯭ꯔ
ꯑꯩꯗꯤ ꯁꯞꯄꯣꯔꯠ ꯇꯧꯕ ꯈꯨꯗꯤꯡ ꯁꯨꯝ ꯁꯨꯝ ꯅꯣꯡꯃ ꯅꯣꯡꯃꯒꯤ ꯁꯤꯈ꯭ꯔꯦ ꯁꯨꯝ ꯁꯨꯝ ꯍꯟꯈꯤ ꯖꯄꯥꯟ ꯇꯧ ꯔꯝꯃꯤ ꯍꯟꯈꯤ
ꯈꯪꯗꯦꯅꯦ ꯍꯧꯖꯤꯛ ꯍꯟꯗꯛꯀꯤ ꯋꯥꯔꯜ ꯀꯞꯁꯦ ꯀꯔꯤ ꯍꯥꯏꯁꯤꯔꯥ ꯑꯩꯈꯣꯏꯅ ꯀꯩ ꯍꯥꯏꯁꯤꯔ ꯊꯥꯖꯕ ꯇꯤꯝꯗꯣ ꯑꯗꯨꯝ ꯀꯩ ꯍꯥꯏꯁꯤꯔ ꯃꯣꯏꯖꯦ ꯂꯨꯖ ꯇꯧꯋꯦꯕ ꯎꯝ ꯑꯩꯈꯣꯏꯅ ꯊꯥꯖꯗꯕꯁꯤꯡ ꯇꯤꯝꯗꯨꯅ ꯑꯃꯨꯛ ꯀꯥꯕ ꯕꯦꯔꯥꯅꯤ ꯖꯔꯃꯅꯤ ꯀꯥꯗꯣ ꯌꯦꯡꯉꯣ ꯄꯔ꯭ꯋꯥꯒꯦ ꯈꯨꯠꯇꯒ ꯃꯣꯏ ꯇꯤꯝꯅꯒ ꯁꯤꯔꯤꯗꯣ ꯑꯗꯨ ꯀꯩꯅꯣ ꯍꯥꯏꯕ ꯕ꯭ꯔꯖꯤꯜꯁꯨꯅꯦ ꯕꯔꯖꯤꯜꯁꯨ ꯅꯣꯔꯋꯦ ꯗꯤꯁ ꯌꯔ ꯋꯥꯔꯜ ꯀꯞ ꯀ꯭ꯋꯥꯂꯤꯐꯥꯏ ꯇꯧꯔꯒ ꯁꯥꯟꯅꯕꯗꯨꯕꯨ ꯅꯣꯔꯋꯦ ꯈꯨꯠꯇ ꯁꯤꯌꯦ ꯕꯦꯔꯥꯅꯦ ꯐꯨꯠꯕꯣꯜꯁꯦ
ꯅꯣꯔꯋꯦꯖꯦ ꯀꯟꯅ ꯂꯤꯡꯈꯠꯂꯛꯏꯌꯦ
ꯎꯝ
ꯀꯟꯅ ꯀꯪꯈꯠꯂꯛꯏꯔꯦ ꯃꯣꯏ ꯄꯥꯔꯇꯤꯁꯦ ꯍꯂꯥꯟ ꯍꯥꯏꯕ꯭ꯔ ꯍꯜꯂꯥꯟ ꯍꯜꯂꯦꯟ ꯍꯂꯥꯟ ꯍꯥꯏꯕ꯭ꯔ ꯃꯁꯝ ꯁꯥꯡꯕꯗꯣ ꯇꯧꯅꯔꯤ
ꯐꯔꯦ ꯑꯗꯨꯗꯤ ꯑꯃꯨꯛ ꯑꯃꯨꯛ ꯕꯣꯜ ꯌꯦꯡꯉꯒꯦꯀꫭ
ꯂꯥꯑꯕꫭ
ꯕꯣꯜ ꯑꫭ ꯑꫭ
ꯐꯔꯦ ꯐꯔꯦ ꯌꯦꯡꯉꯣ ꯌꯦꯡꯉꯣ ꯅꯨꯡꯉꯥꯏꯅ
ꯍꯣꯏ ꯍꯣꯏ ꯑꯧ ꯍꯣꯏ ꯍꯣꯏ ꯉꯝꯁꯦ ꯉꯝꯁꯦ